ꯑꯕꯣ
ꯇꯌꯦ
ꯄꯥꯄ ꯍꯥꯏꯒ ꯋꯥ ꯌꯥ ꯐ ꯋꯥ ꯀꯃ ꯂꯩꯦ ꯇꯞꯅꯤꯡ ꯍꯁ ꯑꯣ
ꯅꯪꯖꯨ ꯃꯤ ꯃꯤꯡꯁꯤ ꯀꯩꯅꯣꯝ ꯇꯧꯔꯦꯀꯣ
ꯀꯩꯅꯣꯝ ꯇꯧꯈ꯭ꯔꯦ ꯀꯞꯅꯤꯡꯉꯦ ꯑꯩꯁꯦ ꯋꯥꯔꯦ ꯀꯞꯄꯩꯗꯤ ꯌꯥꯔꯕꯅꯌꯥꯏꯁ
ꯀꯞꯀꯅꯨ ꯀꯠꯀꯅꯨ ꯑꯗꯨꯒꯨꯝꯕ ꯄꯥꯡꯗꯕ ꯊꯕꯛꯇ ꯇꯧꯒꯅꯨ
ꯑꯣ ꯊꯞꯇꯤꯔ ꯑꯣꯏꯒꯦ ꯅꯪ ꯁꯦꯝꯕ ꯍꯥꯏ ꯁ꯭ꯋꯥꯏ ꯌꯧꯔꯣꯏ ꯉꯁꯤꯒꯤꯗꯤ ꯀꯥꯏꯅ
ꯍꯣꯏ ꯑꯩꯗꯤ ꯊꯦꯝꯕ ꯃꯤ ꯊꯦꯝꯕ ꯍꯩꯇꯦ
ꯃꯤꯅ ꯁꯦꯝꯕꯤꯕ ꯈꯛꯇ ꯄꯥꯝꯕꯅꯦꯕ ꯃꯤꯉꯣꯟꯗ ꯁꯦꯝꯕ ꯍ ꯇꯕꯅꯦꯕ
ꯍꯣꯏ ꯍꯣꯏ ꯨꯃꯥꯏꯅꯥ ꯍꯥꯁꯨ ꯀ ꯁ ꯀꯥꯏ ꯊ ꯀꯥꯏ
ꯎꯝ ꯍ ꯌꯥꯝꯅ ꯁꯥꯔꯛꯄ ꯍꯥꯏꯇꯥꯔꯦ ꯍꯧꯖꯤꯛꯁꯦ
ꯌꯥ ꯁꯔꯦ ꯂ
ꯍꯥꯥꯕꯀꯣ ꯊ ꯍꯥꯏ
ꯑꯩꯗ ꯑꯩꯅ ꯍꯥꯏꯅ ꯃꯊꯥ ꯌꯥꯝ ꯁꯥꯏꯑꯕ ꯑꯩꯅ
ꯑꯥ ꯑꯥ ꯃꯊꯥꯁꯨ ꯁꯥꯅꯤꯡꯉꯥꯏ ꯃꯔꯝ ꯂꯩꯔꯣꯏ ꯉꯁꯤꯗꯤ
ꯃꯔꯝ ꯂꯩꯔꯣꯏꯌꯦ
ꯃꯔꯝ ꯂꯩꯌꯦꯕ꯭ꯔꯝ ꯂꯩꯔꯦꯕ ꯃꯊꯥ ꯁꯥꯅꯤꯡꯉꯗ ꯁꯥꯅꯤꯡꯉꯥꯏꯁꯦ
ꯑ ꯍꯣꯏ ꯂꯩꯔꯦ
ꯎꯝ ꯋꯥꯔ ꯃꯅꯤꯅꯉꯁꯔ ꯋꯥꯔ ꯃꯅꯤ ꯋꯥꯔ ꯃꯅꯤ ꯄꯠꯇ꯭ꯔꯥ
ꯋꯥꯔꯦ
ꯎꯝꯝ ꯅꯪꯗꯨ ꯍꯥꯏꯔ ꯈꯗꯥꯡꯒ ꯂꯣꯏ ꯅꯥꯔꯦ ꯍꯥꯏꯕ
ꯌꯥꯌꯥꯝ ꯅꯣ ꯋꯥ ꯀꯅꯦꯦ ꯌꯥꯝꯅ ꯋꯥꯈ꯭ꯔꯦ ꯈꯗꯥꯡ
ꯑ
ꯌꯥ
ꯣꯂꯤ ꯌꯦꯅ ꯔ ꯅ ꯃ ꯁ ꯣꯂꯤ ꯌꯦꯅ ꯍ ꯀꯩꯩꯅꯣ ꯀ ꯅꯦ
ꯀꯗꯤ ꯌꯦꯡꯗꯣꯏꯅꯣ ꯌꯦꯡꯅꯤꯡꯗꯦ
ꯍꯣꯏ ꯌꯥꯝ ꯅꯨꯡꯉꯥꯏꯕ꯭ꯔꯦꯀꯣ ꯃꯤ ꯈꯩ ꯌꯥꯝꯂꯗꯤ
ꯃꯥꯏ ꯃꯥꯏ ꯉꯝꯖꯔꯣꯏ
ꯃꯤ ꯊꯋꯥꯏ ꯃꯤ ꯊꯋꯥꯏ ꯌꯥꯎꯕ ꯑꯩꯈꯣꯏ ꯐꯖꯅ ꯁꯞꯄꯣꯔꯠ ꯇꯧꯕ ꯑꯩꯈꯣꯏ ꯃꯤ ꯃꯥꯏ ꯁꯞꯄꯣꯔꯠ ꯇꯧꯕ ꯆꯨꯝꯗ
ꯀꯩꯅꯣ ꯇꯧꯈ꯭ꯔꯗꯤ ꯀꯞꯄꯤꯗꯣ ꯅꯨꯄꯥ ꯉꯔꯥꯡ ꯃꯌꯥꯝ ꯀꯞꯈꯤꯕꯅꯦ
ꯀꯞꯅꯤꯡꯉꯦ ꯑꯩꯈꯣꯏꯁꯨ ꯃꯥꯏ ꯃꯑꯣꯡꯗꯣ ꯎꯕꯗ ꯑꯩ ꯁꯨꯝ ꯌꯦꯡ ꯌꯦꯡꯁꯤꯟꯗ꯭ꯔꯦ ꯊꯋꯥꯏ ꯅꯨꯡꯉꯥꯏꯇꯦ
ꯍꯥꯏꯔꯤꯁꯨꯅꯦ ꯑꯁꯦꯡꯕꯅꯦ ꯔꯤꯜꯁꯀꯨꯝꯕꯗꯣ ꯑꯗꯨꯗꯕꯨ ꯃꯥꯒꯤ ꯚꯤꯗꯤꯑꯣꯣꯒꯨꯝꯕ ꯑꯗꯨꯒꯤ ꯀꯞꯄ ꯂꯩꯕ ꯑꯗꯨ ꯎꯔꯗꯤ ꯌꯦꯡꯕ ꯉꯝꯗꯕꯗꯣ ꯑꯗꯨꯒꯤ ꯑꯗꯨꯝ ꯏꯁꯀꯤꯛ ꯇꯧꯔꯦ ꯑꯩ
ꯑꯩꯗ ꯑꯗꯨ ꯃꯤ
ꯑꯗꯨꯕꯨ ꯃꯥꯒꯤ ꯐ꯭ꯔꯦꯟꯁ ꯃꯌꯥꯝꯗꯨꯣ ꯑ ꯀꯄꯥꯏ ꯀꯞꯄꯅꯤꯅꯦ ꯉꯔꯒꯦ
ꯅꯨꯄꯥ ꯑꯣꯏꯒꯦꯔꯥ ꯅꯨꯄꯤ ꯑꯣꯏꯒꯦꯔꯥ ꯃꯌꯥꯝ ꯀꯛꯄ ꯎ ꯑꯩꯗꯤ
ꯍꯣꯏ ꯃꯅꯤꯄꯨꯔꯗ ꯆ ꯀꯄꯦ
ꯁꯨ ꯊ ꯁꯔꯨꯒꯌꯥ ꯍꯕ ꯌꯥꯗ꯭ꯔꯣ
ꯑꯩꯗꯤ ꯌꯥꯎꯖꯅꯤꯡꯗꯦ
ꯑꯣ ꯑꯩꯁꯦ ꯑꯩꯁꯤꯦꯗ ꯍꯥ ꯀꯞꯀꯦ ꯇꯧꯣꯁꯨ
ꯀꯞꯍꯧꯗ꯭ꯔꯕ
ꯉꯪꯍꯧꯗ꯭ꯔꯦ ꯉꯝꯈꯤꯕꯒꯤ ꯂꯣꯏꯔꯝꯗꯥꯏꯗ ꯌꯥꯝ ꯀꯩ ꯍꯥꯏꯔꯦ ꯗꯥꯎ ꯌꯥꯔꯒ ꯉꯝꯈꯤꯕ ꯍꯥꯏꯇꯥꯔꯦ
ꯔꯝ ꯗꯗꯥꯏꯔꯦꯣꯗ ꯆ ꯑꯗꯨꯨꯡꯗꯤ ꯑꯁ ꯑꯗꯨꯗꯨ ꯆꯟꯗꯖꯕꯨꯣ ꯑꯗꯨꯝ ꯄꯥꯈꯠꯄ ꯍꯥꯏꯇꯥꯔꯦ ꯑꯇꯣꯞꯄ ꯇꯤꯝꯗꯣ ꯑꯣꯄꯣꯅꯦꯟꯗꯣ
ꯀꯟꯃꯟꯕꯒꯤ ꯃꯣꯏꯗꯨ ꯑꯦꯇꯦꯛ ꯑꯗꯨꯝ ꯂꯥꯛꯄꯒꯤ ꯍꯁ ꯍꯇꯠ ꯇꯁꯤꯗꯤ
ꯂꯥꯟꯁꯇ ꯆꯂ ꯍꯥꯏ
ꯑ ꯀ꯭ꯂꯥꯁ ꯆ ꯆꯠꯂꯒ ꯉꯉꯣ
ꯅꯠꯇꯦ ꯅꯍꯥꯟꯒꯤꯗꯣ
ꯍꯣꯏ ꯂꯥꯁꯇꯅꯤ ꯑꯗꯨ ꯏꯁꯂꯥꯝ ꯃꯣꯏꯁꯦ ꯑꯁꯦꯡꯕꯗꯤ ꯑꯦ ꯀꯩꯅꯣꯁꯦ ꯑꯩ ꯑꯁꯦꯡꯕꯗꯤ ꯅꯥꯏꯟꯇꯤ ꯈꯛꯇꯅꯦꯕ
ꯃꯤꯅꯤꯠꯁꯦ ꯑꯊ ꯍꯣ ꯃꯣꯏꯗꯨ ꯗ꯭ꯔꯣ ꯑꯣꯏꯔꯛꯑꯗꯤ ꯂꯣꯛ ꯑꯥꯎꯠ ꯏꯁꯇꯦꯖꯇꯒꯤꯗꯤ ꯗ꯭ꯔꯣ ꯑꯣꯏꯔꯛꯑꯗꯤ ꯑꯃꯛ ꯑꯃꯃꯨꯛ ꯃꯅꯤ ꯄꯨ ꯁꯥꯁꯦ ꯑꯃꯨꯛ ꯍꯥꯞꯄꯒ ꯁꯥꯟꯅꯕꯅꯦꯕ ꯑꯗꯨꯗꯣ ꯃꯣꯏ ꯑꯗꯨꯃꯥꯏꯅ ꯁꯥꯟꯅꯕ ꯍꯧꯔꯦꯕ ꯃꯤꯅꯤꯠ ꯀꯨꯟ ꯑꯦꯛꯁꯇ꯭ꯔꯥꯗꯣ ꯍꯥꯞꯄ ꯁꯥꯟꯅꯕ ꯍꯧꯔꯀꯥꯟꯗ ꯑꯃꯨꯛ ꯀꯩꯅꯣ ꯑꯩꯅ ꯁꯞꯄꯣꯔꯠ ꯇꯧꯕ ꯇꯤꯟꯗꯨ ꯆꯜꯂꯦ ꯍꯥ ꯍꯦꯛ ꯆꯟꯕ ꯂꯣꯏꯔꯒ ꯑꯃꯁꯨ ꯑꯃꯨꯛ ꯆꯟꯈ꯭ꯔꯦ
ꯁꯣꯏ ꯆꯄꯗꯣ ꯈꯔ ꯁꯣꯔ ꯍꯣꯟ ꯐꯠꯇꯕꯗ ꯉꯥꯏꯔꯤꯦ ꯑꯃꯃꯨꯛ ꯆꯟꯁꯤꯜꯂꯛꯄꯗꯨꯗ
ꯑꯥ ꯑꯗꯨꯃꯥꯏꯅ ꯇꯧꯕ ꯑꯁ ꯍꯧꯛ ꯐꯖꯅ ꯄꯥꯈꯠꯄ ꯍꯧꯔꯦꯕ
ꯎꯝ
ꯄꯥꯈꯠꯄ ꯍꯥꯏꯁꯦ ꯀꯞꯅꯤꯡꯕ ꯍꯧꯔꯕꯅꯦ ꯑꯣ ꯑꯗꯨꯃꯥꯏꯅ ꯇꯧꯔ ꯂꯩꯔꯀꯥꯟꯗ ꯑꯗꯨꯒ ꯉꯥꯏꯍꯥꯛ ꯂꯩꯔꯒ ꯑꯃꯨꯛ ꯆꯟꯕꯤꯈ꯭ꯔꯦ ꯑꯩꯈꯣꯏ ꯇꯤꯅ
ꯎꯝ
ꯑꯗꯨꯗꯗꯤ ꯆꯜꯂꯁꯨ ꯍꯔꯥꯎꯗ꯭ꯔꯦꯗ ꯑꯗꯨꯗꯗꯤ ꯑꯗꯨꯝ ꯄꯥꯈꯠꯅ ꯂꯩꯕꯗꯣ ꯃꯤꯅ ꯑꯗꯨꯝ ꯑꯃꯨꯛ ꯃꯣꯏ ꯆꯟꯈ꯭ꯔꯗꯤ ꯑꯃ ꯑꯃꯨꯛꯁꯨ ꯆꯟꯕꯤꯕ ꯆꯟꯕꯤꯕ ꯑꯗꯨꯃꯥꯏꯅ ꯇꯧꯔ ꯑꯗꯨ ꯄꯦꯅꯥꯜꯇꯤ ꯀꯥꯎꯗꯣꯏꯅꯦꯕ ꯑꯗꯨꯝ ꯇ꯭ꯔꯣꯔ ꯃꯇꯝ ꯇꯥꯒꯥꯟꯗ ꯑꯗꯨꯗ ꯀꯩꯅꯣ ꯄꯤꯗꯤ ꯃꯤ ꯃꯉꯥ ꯃꯉꯥ ꯇꯥꯎꯗꯅꯦꯕ ꯑꯥ ꯃꯤ ꯑꯁꯨꯃꯥꯏꯅ ꯇꯧꯕꯅꯦꯕ ꯃꯤ ꯃꯉꯥꯁꯦ ꯃꯤ ꯃꯉꯥ ꯀꯥꯎ ꯗ ꯂꯣꯏ ꯆꯜꯅꯗꯤ ꯎꯝ ꯂꯣꯏ ꯆꯜꯂꯗꯤ ꯑꯍꯨꯝ ꯑꯃꯨꯛ ꯑꯅꯤ ꯑꯅꯤ ꯍꯥꯞꯇꯣꯏꯅꯦꯕ ꯑ ꯑꯅꯤ ꯂꯣꯏ ꯆꯜꯂꯗꯤ ꯑꯃꯨꯛ ꯍꯥꯞꯆꯟ ꯂꯅ ꯍꯥꯞꯆꯟꯕꯅꯦꯕ ꯑꯗꯨ ꯑꯁꯦꯡꯕꯗꯤ ꯃꯉꯥ ꯈꯥꯛꯛꯇꯅꯦꯕ ꯑꯗꯨ ꯃꯉꯥ ꯀꯥꯎ ꯗ ꯃꯉꯥ ꯃꯉꯥ ꯀꯥꯎꯕꯗ ꯇꯤꯝ ꯑꯃꯅ ꯑꯃ ꯍꯦꯟꯈ꯭ꯔꯗꯤ
ꯎꯝ
ꯂꯣꯏꯔꯦ ꯁꯝ
ꯈꯛꯇ ꯅꯪꯁꯦ ꯃꯅꯤꯄꯨꯔ ꯂꯣꯟꯁꯦ ꯉꯥꯡꯕꯗ ꯈꯤꯇꯪ ꯋꯥꯕ꯭ꯔꯥ ꯍꯥꯏꯗꯤ ꯅꯣꯏꯒꯤ ꯅꯣꯔꯃꯦꯜ ꯋꯥꯗ ꯉꯥꯡꯅꯕꯗꯒꯤꯗꯤ ꯁꯤꯁꯤꯅ ꯈꯔ ꯍꯦꯟꯅ ꯐ ꯍꯥꯏꯗꯤ ꯎꯝ ꯀꯩ ꯍꯥꯏꯕ ꯏꯅꯔꯖꯤ ꯊꯥꯗꯕ ꯌꯥꯝ ꯃꯥꯜꯂꯦ ꯀꯣ ꯑꯥꯍ
ꯑꯣꯏꯔꯝꯕꯁꯨ ꯌꯥꯏꯦ
ꯑꯥ ꯑꯥ
ꯈꯔꯤ ꯍꯣꯏ ꯀꯥ ꯅꯣꯏꯒꯤꯗ ꯗꯛ ꯂꯥꯎ ꯁꯝꯖꯟꯕ ꯌꯥꯕ ꯄꯣꯠꯁꯦ ꯑꯩꯈꯣꯏꯗꯗꯤ ꯈꯔ ꯁꯥꯡꯗꯣꯛꯍꯟꯕꯒꯤ ꯃꯑꯣꯡꯗ ꯍꯥꯏꯌꯦꯕ ꯅꯪꯅ ꯊꯥꯏꯕꯖꯦ ꯍꯥꯏꯗꯤ ꯅꯤꯡꯁꯤꯡꯉꯒ ꯑꯣꯏꯔꯣ ꯀꯃꯥꯏꯅ ꯀꯃꯥꯏꯅ ꯍꯥꯏꯗꯅꯣ ꯈꯪꯗꯦ ꯑꯗꯨꯃꯥꯏꯅ ꯉꯥꯡꯉꯛꯛꯇꯣꯏꯗ ꯇꯋꯣ
ꯎꯝ ꯈꯪꯗ꯭ꯔꯦ ꯑꯩꯁꯨ ꯃꯊꯪꯗꯗꯤ ꯐꯖꯅ ꯇꯥꯍꯧꯕꯀꯣ ꯑꯗꯨꯒ ꯍꯦꯛ ꯍꯥꯏꯥꯏꯕ ꯃꯇꯝꯗ ꯅꯤꯡꯁꯤꯡꯉ ꯍꯥꯏ ꯑꯩꯉꯣꯟꯗ ꯅꯤꯡꯁꯤꯡꯉꯛꯑꯣꯕ ꯅꯤꯡꯁꯤꯡꯍꯜꯂꯛꯑꯣꯕ
ꯅꯤꯡꯁꯤꯡꯍꯂꯛꯄꯗꯗꯤ ꯑꯗꯨꯝ ꯑꯦꯅꯤ ꯋꯥ ꯑꯃ ꯉꯥꯡꯃꯨꯀꯥꯟꯗ ꯍꯥꯏꯕꯅꯦ
ꯑꯣ ꯑꯗꯨꯝ ꯑꯃ ꯍꯦꯛꯇ ꯉꯥꯡꯕꯗ ꯑꯗꯨꯃꯥꯏꯅ ꯑꯗꯨꯝ ꯑꯣꯏꯕ ꯑꯗꯨꯗꯤ
ꯍꯣꯏ
ꯑꯣ ꯑꯇꯦꯛꯇ
ꯍꯥꯏꯕꯗꯤꯅꯦ ꯀꯩ ꯍꯥꯏꯅꯤ ꯈꯔ ꯁꯦꯝꯃꯒ ꯉꯥꯡꯕꯩ ꯇꯥꯏꯞꯇ ꯑꯃ ꯉꯥꯡꯉꯦꯕ ꯍꯥꯏꯗꯤ ꯚꯣꯀꯦꯜ ꯑꯣꯏꯔꯁꯨ ꯑꯦꯅꯤ ꯀꯩꯅꯣꯃ ꯁꯦꯝ ꯍꯥꯏꯕ ꯇꯥꯏꯞꯇ ꯇꯧꯋꯦꯕ ꯇꯧꯕ꯭ꯔꯥ ꯅꯪ ꯑꯁꯥꯗ
ꯑꯁ ꯅꯠꯇꯦ ꯑꯗꯨꯝ ꯀꯩ ꯍꯥꯏꯔꯗ ꯆꯨꯝꯅ ꯑꯗꯨꯃꯥꯏꯅ ꯑꯗꯨꯝ ꯉꯥꯡꯉꯦꯗ ꯑꯩ ꯑꯩ ꯀꯗꯤ ꯀꯩꯁꯨ ꯍꯥꯞꯆꯟꯕꯒꯨꯝꯕ ꯈꯪꯗꯦꯕ ꯑꯗꯨꯝ ꯑꯩꯒꯗꯤ ꯅꯣꯔꯃꯦꯜ ꯑꯣꯏꯕꯗꯣ
ꯎꯝ ꯑꯣ ꯍꯥꯖ ꯈꯔ ꯁꯤꯕ ꯃꯥꯔꯕ ꯃ ꯌꯥꯎꯕ ꯍꯥꯏꯇꯥꯔꯦ
ꯑꯥ ꯑꯥ ꯍꯩꯄꯥ ꯁꯥꯕ ꯃꯥꯟꯕ꯭ꯔꯥ
ꯅꯠꯇꯦ ꯅꯠꯇꯦ ꯑꯩ ꯄꯥꯒꯦ ꯅꯠꯇꯕꯤꯗ ꯍꯥꯏꯗꯤ ꯑꯩꯈꯣꯏꯒꯤ ꯂꯣꯟꯁꯦ ꯇꯥꯅꯕ ꯁꯤ ꯍꯥꯏꯗꯤ ꯑꯥꯀꯩ ꯍꯥꯏꯅꯤ ꯇꯝꯕꯒꯤ ꯃꯑꯣꯡꯗ ꯑꯃ ꯍꯥꯏꯕꯗꯣ ꯑꯗꯨꯃꯥꯏꯅ ꯍꯥꯏꯗꯣ ꯈꯪꯗ꯭ꯔꯦꯅꯦ ꯑꯩꯁꯦ ꯀꯩ ꯌꯥꯏ ꯀꯩꯅ ꯈ ꯄꯔꯦꯅꯦ ꯀꯩ ꯍꯥꯏꯈ꯭ꯔꯥ ꯀꯥꯏ ꯑꯩꯁꯨ ꯑꯩꯒ ꯑꯣꯏꯅ ꯇꯧꯁꯜꯂꯦ
ꯊ ꯑꯃ ꯂꯩ ꯌꯥ ꯍꯣꯏ
ꯑꯩꯈꯣꯏꯒꯤ ꯁꯦ ꯂꯥꯟꯈꯤꯗ꯭ꯔꯥ ꯍꯥꯏꯗꯤ ꯂꯥꯟ ꯈꯤꯗ꯭ꯔꯥ ꯈꯪꯕꯒꯤ ꯌꯥꯝ ꯏꯁ꯭ꯂꯣ ꯃꯣꯁꯟꯗ
ꯑꯥ ꯑ ꯑꯥ ꯑ
ꯪꯅ ꯇꯧꯔꯒ ꯍꯥꯏꯔꯛꯑꯣꯗꯦ ꯍꯥꯏꯦꯇ ꯑꯃ ꯍꯥꯏꯔꯛꯑꯦꯕ
ꯑ
ꯂꯥꯟꯗꯅꯕ ꯑꯣꯏꯔꯁꯨ ꯀꯣ ꯑꯩꯒꯤ ꯍꯥꯏꯗꯤ ꯋꯥꯈꯜ ꯑꯗꯨꯃꯥꯏꯅ ꯈꯟꯕꯤ ꯈꯪꯗꯦ ꯑꯗꯨꯃꯥꯏ ꯍꯥꯏꯗꯣꯏꯅꯣ
ꯑꯣꯏꯔꯝꯒꯅꯤ ꯑꯣꯏꯔꯝꯒꯅꯤ ꯍꯩꯇꯕꯅꯤꯅꯀꯣ
ꯑꯦ ꯅꯪ ꯅꯁꯥꯅ ꯈꯪꯒꯗꯕ ꯅꯠꯇ꯭ꯔꯣ ꯑꯗꯨꯗꯤ
ꯑꯗꯨ ꯑꯩꯅ ꯍꯥꯏꯕꯗꯤ ꯃꯤ ꯒ꯭ꯌꯥꯟ ꯇꯥꯅꯤꯡꯉꯥꯏ ꯉꯥꯡꯕꯗꯣ
ꯑꯥ ꯍꯥꯏꯗꯤ ꯈꯜꯂꯒ ꯃꯨꯟꯅ ꯉꯥꯡꯉꯛꯄꯩꯗꯤ ꯑꯝꯇ ꯉꯥꯡꯉꯛꯑꯦꯕ
ꯑ
ꯍꯥꯏꯗꯤ ꯅꯣꯔꯃꯦꯜ ꯀꯩꯅꯣ ꯅꯣꯏ ꯍꯥꯏꯗꯤ ꯑꯩꯈꯣꯏ ꯅꯪ ꯅꯣꯔꯃꯦꯜ ꯑꯣꯏꯗꯅ
ꯑꯥ
ꯅꯣꯏꯒꯤ ꯑꯣꯏꯇꯥꯔꯒꯗꯤ ꯊꯨꯅ ꯉꯥꯡꯈꯤꯗꯕ ꯃꯇꯥꯡꯗꯁꯨ ꯇꯞꯅ ꯉꯥꯡꯉꯛꯄꯗꯣ ꯑꯩꯈꯣꯏꯗꯅ ꯑꯩꯈꯣꯏ ꯂꯣꯟꯗ ꯉꯥꯡꯉꯛꯄꯗ ꯑꯗꯨ ꯍꯥꯏꯌꯦꯕ
ꯍꯣꯏ ꯃꯅꯤ ꯃ ꯀ ꯑꯗꯨꯝ ꯁꯣꯏꯍꯟꯅꯤꯡꯗꯕꯅꯦ ꯑꯗꯒꯤ ꯇꯥꯕꯗꯣ ꯇꯥꯕ ꯃꯤꯗꯣ ꯒ꯭ꯌꯥꯟ ꯇꯥꯍꯅꯤ ꯚꯥꯏ ꯇꯥ
ꯍꯥꯏ ꯇꯥꯔꯦ
ꯑꯣ
ꯍꯥꯏ
ꯑꯩ ꯑꯩꯔꯤꯁꯦ ꯑꯩꯁꯦ ꯀꯥ ꯍꯣꯡꯈꯤꯕꯈꯤꯕꯗꯒꯤ ꯏꯁꯤꯡꯁꯦ ꯐꯖꯅ ꯐꯪꯗ꯭ꯔꯦ
ꯀꯔꯤ ꯀꯔꯅꯦ ꯍꯥꯏꯥꯏ ꯇꯥꯔꯦ
ꯎꯝꯁꯤꯡ ꯌꯥꯎꯕ ꯍꯥ ꯐꯔꯁꯤꯦ
ꯀꯔꯤꯌꯥ
ꯑꯗꯨ ꯍꯥꯏ ꯇꯔꯦ ꯍꯥꯏꯕꯗꯣ ꯍꯥꯎꯔꯣꯏꯕ ꯑꯗꯨ
ꯑꯔꯣꯖꯒꯝ ꯀꯥꯏꯗꯦꯗ
ꯗꯣꯃꯤꯁꯅꯤ
ꯀꯩ ꯇꯧꯒꯅꯤ ꯈꯛꯇ꯭ꯔꯦ
ꯑꯁꯦ ꯉꯁꯤꯟꯁꯦ ꯃꯟꯦ ꯑꯣꯏꯜ ꯋꯥ ꯑꯁ ꯌꯥꯝꯝ ꯆꯨꯅꯦ ꯑꯣꯅꯤꯇ ꯍꯥꯏꯦꯗꯤ ꯌꯥꯝ ꯆꯨꯕ
ꯀꯩꯅꯣ ꯍꯥꯏꯁꯦ ꯀꯩ ꯊꯨꯔꯤꯅꯣ
ꯃ ꯃꯇꯝꯝ ꯆ ꯀꯗꯨꯣ ꯅꯨꯃꯤꯠ ꯆꯠꯄꯗꯣ ꯑꯣ ꯀ꯭ꯂꯥꯁ ꯍꯧꯔꯗꯤ ꯑꯁ ꯁꯇꯔꯗꯦꯒ ꯁꯟꯗꯦꯒꯁ ꯉꯥꯏꯕ ꯉꯝꯗꯕꯅꯤꯅꯦ ꯋꯥ
ꯑꯗꯨꯏꯗꯤ ꯀ꯭ꯂꯥꯁ ꯆꯠꯂꯗꯤ ꯁꯪꯉꯔꯣꯏ
ꯑ ꯆꯂꯗꯤ ꯍꯣꯏ ꯑꯗꯣ ꯁꯤ ꯊꯥꯁꯤꯗꯤ ꯅ ꯆꯠꯂꯣꯏꯗ ꯀꯅꯥꯝꯨ ꯂꯥꯛꯑꯣꯏ ꯅꯣꯏ ꯌꯨꯝ ꯆꯠꯅꯈꯤꯕꯗꯣ ꯈꯔꯕꯨꯗꯤ ꯍꯜꯂꯛꯑꯅꯤ ꯕ ꯑꯗꯨ ꯈꯔꯗꯤ ꯑꯌꯥꯝꯕ ꯍꯜꯂꯛꯑꯦꯕ ꯑꯗꯨ ꯀꯩꯅꯣ ꯑꯦꯁꯄꯦꯁ ꯑꯩꯈꯣꯏ ꯃꯅꯤꯄꯨꯔꯈꯣꯏꯁꯦ ꯆꯠꯈꯤꯕꯈꯣꯏꯗꯣ
ꯑꯝ
ꯍꯣꯏꯁꯦ ꯍꯜꯂꯛ ꯃꯣꯏꯗ ꯇꯞꯅ ꯍꯜꯂꯛ ꯇꯧ ꯃꯥꯜꯂꯦ ꯑꯗꯣ ꯑꯩꯈꯣꯏ ꯏꯟꯇꯟ ꯇꯧꯕꯗꯣ ꯃꯣꯏ ꯑꯥꯗ ꯃꯅꯤꯄꯨꯔ ꯆꯠ ꯑꯩꯈꯣꯏꯗꯤ ꯃꯅꯤꯄꯨꯔꯗ ꯇꯧꯕꯅꯦꯕ
ꯎꯝ
ꯑꯗꯨ ꯃꯤ ꯈꯔꯗꯤ ꯍꯧꯐꯥꯎ ꯍꯧꯗ꯭ꯔꯦ ꯌꯥꯏ ꯑꯗꯨ ꯆꯍꯤꯅ ꯊ꯭ꯔꯥ ꯑꯃꯗꯤ ꯆꯠꯀꯗꯕꯅꯦꯕ ꯑ ꯑꯗꯨꯕ ꯊꯥ ꯑꯃꯒꯤ ꯁꯥꯔꯇꯤꯐꯤꯀꯦꯠꯇꯨ ꯌꯥꯎꯗ꯭ꯔꯗꯤ ꯀꯩꯅꯣ ꯁꯤ ꯁꯤꯦꯃꯤꯁꯇꯔꯁꯤ ꯌꯥꯎꯍꯜꯂꯣꯏ ꯈꯪꯦ ꯀꯩꯀꯩꯅꯣ ꯍꯥꯏꯕꯅꯦ ꯑꯗꯨ ꯑꯣꯏꯒꯦꯔꯥ ꯑꯣꯏꯔꯣꯏꯗ꯭ꯔꯦ ꯎ ꯑꯩ ꯍ ꯂꯣꯏꯔꯦ
ꯑꯣ
ꯐꯥꯏꯗ ꯏꯣ ꯅꯥꯟ ꯐꯥꯏꯗ ꯏꯣ
ꯑꯥ
ꯂꯣꯏꯈ꯭ꯔꯦ ꯑꯩꯈꯣꯏ ꯊꯥ ꯑꯃꯒꯤ ꯑꯩꯅ ꯑꯩꯅ ꯂꯥꯁ ꯗꯦꯗ ꯆꯠꯍꯧꯗꯕ ꯑꯗꯨꯒꯤ ꯍꯥꯃ ꯑꯩꯒ ꯅꯪ ꯋꯥꯂꯤ ꯁꯅꯕꯅꯤꯃꯤꯠꯇꯣ
ꯑꯝ
ꯑꯗꯨ ꯂꯥꯁ ꯁꯦꯀꯦꯟꯗꯤ ꯑꯣꯏꯕꯅꯦꯕ ꯑꯗꯣ ꯑꯗꯨꯒꯤ ꯇꯨꯡꯗ ꯑꯃꯨꯛ ꯅꯣꯡꯃ ꯆꯠ ꯅꯣꯡꯃ ꯈꯛꯇ ꯂꯩ ꯀꯩꯅꯣ ꯅꯨꯃꯤꯠ ꯑꯃꯈꯛꯇ ꯂꯦꯝꯕꯅꯦꯕ ꯑꯗꯨꯗ ꯑꯩꯅ ꯕꯣꯔ ꯊꯦꯡꯅ ꯌꯦꯡꯉ ꯍꯣꯠꯄ ꯉꯝꯗ꯭ꯔꯕ ꯑꯗꯨ ꯆꯠ꯭ꯔꯦ ꯂꯁꯦ ꯗꯤ ꯀ꯭ꯂꯥꯁ ꯈꯛꯇ ꯉꯥꯏꯅꯦꯦ
ꯂꯥꯏꯔꯤꯛꯁꯨ ꯄꯥꯕꯤꯗ꯭ꯔꯦ
ꯅ ꯛꯇꯤ ꯍꯣꯏ ꯑꯁ ꯀꯅꯥꯅ ꯄꯥꯅꯤꯡꯒꯗ꯭ꯔꯣ ꯅ ꯀꯩꯅꯣ ꯁꯤꯃꯤꯁꯇꯔꯗ꯭ꯔ ꯃꯣꯏꯅ ꯆꯤ ꯃꯤꯁꯇꯔ ꯀꯩꯅ ꯍꯥꯏꯦ ꯀꯩꯅꯣ ꯑꯃ ꯊꯕꯛꯇꯤ ꯂꯩ ꯀꯩꯅꯣ ꯇꯧꯅꯤꯡꯉꯥꯏ ꯃꯣꯏꯅꯕꯨ ꯔꯤꯁꯥꯔꯁ ꯇꯧ ꯍꯥꯏꯅ ꯣ ꯑꯗꯨꯇꯩ ꯔꯤꯁꯔꯁ ꯇꯧꯔꯒ ꯑꯗꯨꯗꯣ ꯅꯣꯠꯁ ꯔꯤꯁꯔꯁ ꯇꯧꯕꯒꯤ ꯅꯣꯠꯁ ꯃꯌꯥꯝ ꯁꯦꯝꯃꯒ ꯊꯥꯔꯇꯤ ꯄꯦꯖ ꯃꯨꯛ ꯁꯦꯝꯃꯒ ꯗꯦꯠ ꯇ꯭ꯋꯦꯟꯇꯤ ꯋꯥꯟꯗ ꯄꯤꯌꯣ ꯍꯥꯏꯕꯅꯦꯕ
ꯑ ꯋꯥ